ꯍꯜꯂꯣ ꯍꯜꯂꯣ ꯇꯥꯕ꯭ꯔꯣꯕ꯭ꯔꯣ
ꯀꯩꯗꯧꯔꯤꯅꯣ
ꯁꯨꯝ ꯄꯝꯕꯂꯦ
ꯑꯁ ꯊꯕꯛ ꯁꯨꯗꯣꯏꯅꯦ ꯑꯗꯨꯗꯤ ꯊꯕꯛꯇ ꯁꯨꯅ ꯐꯝꯕꯗꯤ
ꯑꯁ ꯊꯕꯛ ꯊꯕꯛꯁꯨ ꯁꯨꯋꯦꯗ
ꯑꯥꯎ ꯑ ꯋꯥꯔꯝꯅꯤꯗ ꯑꯗꯨꯗꯤ
ꯍ
ꯍꯣꯏ ꯅꯨꯄꯥꯗꯤ ꯑꯗꯨꯃꯥꯏꯅ ꯇꯧꯗꯣꯏꯅꯤ ꯊꯕꯛꯁꯨ ꯁꯨꯗꯣꯏꯅꯤ ꯐꯝꯁꯨ ꯐꯝꯗꯣꯏꯅꯤ ꯎꯝ ꯆꯥꯁꯨ ꯆꯥꯗꯣꯏꯅꯤ
ꯍꯣꯏꯅꯦ ꯆꯥꯛꯁꯨ ꯌꯥꯝ ꯌꯥꯝ ꯆꯥꯒꯗꯕꯀꯣ
ꯍꯣꯏ
ꯑꯗꯨꯒ ꯊꯕꯛꯁꯨ ꯀꯟꯅ ꯀꯟꯅ ꯇꯧꯕ ꯅꯨꯄꯥ ꯍꯥꯏꯁꯦ
ꯍꯣꯏ ꯅꯨꯄꯥ ꯍꯥꯏꯁꯦ ꯑꯗꯨꯅꯦꯕ ꯑꯥ
ꯅꯃꯤ ꯀꯩꯗꯧꯔꯤꯅꯣ ꯍꯧꯖꯤꯛꯇꯤ
ꯑꯩꯗꯤ ꯑꯁ ꯀꯩꯁꯨ ꯇꯧꯗꯦꯗ ꯑꯁ ꯁꯝ ꯐꯥꯝ ꯂꯩꯕꯅꯤ ꯑꯩꯁꯨ
ꯑꯥ
ꯀꯔꯤ ꯏꯟꯁꯥꯡ ꯆꯥꯕꯅꯣ ꯉ ꯑꯪ
ꯃꯁꯤ ꯎꯁꯣꯏ ꯎꯁꯣꯏ ꯆꯥꯏꯅꯤ
ꯑ ꯁꯥꯎꯔꯅꯤꯅ ꯑꯗꯨꯗꯤ ꯁꯥꯒꯨꯝꯕꯕꯁꯤ ꯆ ꯑꯗꯨ ꯐꯖꯅ
ꯈꯥꯡꯗ꯭ꯔꯦꯗ ꯃꯇꯝ ꯑꯣꯏꯅꯤꯅꯀꯣ
ꯎꯝ
ꯎꯁꯣꯏ ꯃꯇꯝ ꯑꯣꯏꯈ꯭ꯔꯦꯕ
ꯍꯣꯏ ꯗꯣꯏꯅꯤ ꯀꯥ ꯗꯣꯏꯅꯤꯁ
ꯎꯝ ꯎꯝ ꯎꯁꯣꯏ ꯌꯥꯝ ꯆꯥꯔꯗꯤ ꯑꯁ ꯄꯣꯛꯁꯦ ꯈꯔ ꯅꯨꯡꯉꯥꯏꯇꯦꯅꯦ ꯌꯥꯝ ꯆꯥꯕ
ꯍꯣꯏ ꯍꯣꯏ ꯎꯝꯝ ꯎꯝ ꯑꯩꯈꯣꯏꯒꯤ ꯁꯥ ꯆꯃꯟ ꯀꯕꯤꯒꯣ ꯑꯣ ꯉꯁꯤ ꯌꯦꯟ ꯁꯥ ꯆꯥꯕꯅꯦ ꯑꯌꯨꯛꯇ
ꯑꯁ ꯑꯣꯅꯤꯗꯤ
ꯑꯗꯨꯝ ꯆꯥ ꯍꯧꯈ꯭ꯔꯦ ꯎ ꯅꯪ ꯆꯤꯡ ꯆꯤꯡꯂꯣꯝꯗꯒꯤꯔꯣ
ꯍꯣꯏ ꯆꯤꯡꯂꯣꯝꯗꯒꯤꯅꯦ
ꯑꯣ ꯑꯁꯣ ꯂꯩꯕꯅꯣ ꯍꯥꯏꯕꯅꯤꯗꯇꯤꯡꯉꯗꯁꯨ
ꯆꯤꯡꯡꯂꯣꯝꯁꯦ ꯇꯤ ꯑꯦꯝ ꯑꯦꯜ ꯈꯪꯉꯤꯀꯣ
ꯎꯝ
ꯈꯪꯕ꯭ꯔꯣ
ꯇꯥꯏ ꯀꯥꯏꯕ
ꯇꯤ ꯑꯦꯝ ꯑꯦꯐ ꯇꯤ ꯑꯦꯝ ꯑꯦꯐ
ꯍꯣꯏ ꯈꯪꯉꯦ ꯑꯣ ꯑꯗꯨꯔꯣꯝꯗꯨꯏꯔꯣ ꯑꯣ ꯑꯁ
ꯅꯪꯗꯦ
ꯑꯩꯈꯣꯏ ꯑꯩꯁꯨ ꯑꯗꯨꯔꯣꯝꯗ ꯂꯩꯕꯅꯦ ꯑꯗꯨꯣ ꯁꯣꯝꯗꯗꯤ ꯑꯗꯨꯝ ꯑꯣ ꯆ ꯍ ꯍꯣꯏ ꯑꯩꯁꯨ ꯑꯩꯁꯨ ꯆꯤꯡꯔꯣꯝꯗꯒꯤꯅꯤꯅ ꯑꯩꯈꯣꯏꯁꯨ
ꯎꯝ
ꯑ ꯂꯩꯩꯕ ꯅꯨꯡꯉꯥꯏꯕ ꯏꯗ ꯑꯗꯨ
ꯍꯣꯏ ꯅꯨꯡꯉꯥꯏꯕꯤ ꯅꯨꯡꯉꯥꯏ ꯍꯣꯏ ꯅꯨꯡꯉꯥꯏ ꯍꯥꯏꯕ ꯇꯥꯔꯦ
ꯂ ꯇꯔꯦ ꯑꯁ ꯂꯥꯎ ꯆꯠꯄ ꯀꯥꯟꯗꯀꯣ ꯎ ꯎꯆꯦꯛ ꯈꯨꯃꯀꯥꯞꯣꯗ
ꯑꯇꯣ ꯃꯅꯦ ꯎꯝ ꯎꯝ ꯑꯗꯨꯕꯁꯨꯣ ꯑꯁ ꯑꯦꯟꯖꯣꯏꯃꯦꯟ ꯃꯇꯝ ꯑꯃꯗꯀꯣ
ꯍꯣꯏ
ꯑꯁ ꯐꯖꯅ ꯑꯩꯈꯣꯏꯁꯨ ꯆꯠꯂꯝꯕꯅꯦ ꯑꯗꯣ ꯍꯧꯖꯤꯛꯀꯥꯟꯗꯤ ꯑꯁ ꯆꯠꯄꯁꯨ ꯁꯥꯡꯗꯔꯦ ꯃꯇꯝꯁꯦ
ꯎꯝ ꯃꯇꯝꯁꯨ ꯐꯪꯗ꯭ꯔꯦ ꯐꯪꯁꯨ ꯐꯪꯗ꯭ꯔꯦ ꯆꯥꯎꯈꯠꯂꯕꯅꯤꯅꯀꯣ ꯁ꯭ꯔꯤꯀꯥꯟꯗꯤ
ꯍꯣꯏ ꯍꯣꯏ ꯅꯪ ꯁꯦꯃꯤꯁꯇꯔꯒꯤ ꯑꯗ ꯀꯥꯔꯕ꯭ꯔꯣ
ꯑꯩꯠ ꯁꯤꯦꯃꯤꯁꯇꯔ ꯁꯀꯦꯟ ꯁꯤꯦꯃꯤꯁꯇꯔ ꯂꯩꯌꯦ
ꯑꯣ ꯑꯁ ꯑꯗꯨꯗꯤ ꯌꯥꯝ ꯅꯨꯡꯉꯥꯏꯁꯦ ꯑꯉꯥꯡ ꯑꯣꯏꯌꯦꯦꯀꯣ
ꯍꯣꯏ ꯑꯉꯥꯡ ꯑꯣꯏꯅꯤꯅ ꯑꯩꯈꯣꯏꯗꯤ ꯊꯨꯝ ꯍꯧꯔꯤꯕꯅꯤ
ꯎꯝ ꯌꯥꯔꯤꯛꯁꯨ ꯀꯥꯟꯅ ꯄꯥꯔꯣꯒꯣ
ꯍꯣꯏ ꯑꯗꯨꯃꯥꯏꯅ ꯇꯧꯕ ꯇꯥꯔꯦ ꯂꯥꯏꯔꯤꯛꯁꯦ ꯎꯝ ꯇꯜ ꯂꯁꯨ ꯄꯕ ꯇꯥꯔꯦ ꯇꯥ ꯑꯗꯨꯗꯤ
ꯇꯥꯟꯕ ꯌꯥꯗꯕꯅꯤ ꯀ ꯇꯝꯒꯦ ꯍꯥꯏꯔꯗꯤ
ꯎꯝ
ꯀꯟꯅ ꯍꯣꯠꯅꯔꯣ ꯑꯗꯨꯒ ꯎ ꯅꯣꯏꯒꯤ ꯑꯦꯝ ꯀ ꯅꯪ ꯑꯦꯝ ꯀꯔꯤꯔꯣ
ꯁ ꯇꯨꯃꯗꯤ ꯍꯥꯏꯕ ꯌꯥꯔꯣꯏꯍꯦ
ꯁꯤ ꯁꯤ ꯂꯩ ꯑꯁ ꯎꯝ ꯎ
ꯎꯝ ꯂꯥꯏꯔꯤꯛ ꯀꯟꯅ ꯄꯥꯔꯒ ꯇꯧꯒꯗꯕꯅꯤ ꯅꯨꯄꯥꯁꯩ ꯅꯨꯄꯥꯒꯤ ꯊꯕꯛ ꯇꯧ ꯑꯗꯨꯝ
ꯅꯨꯄꯥꯅꯤꯗꯀꯣ ꯊꯕꯛ ꯅꯨꯨꯄꯥ ꯊꯕꯛ ꯐꯪꯗ꯭ꯔꯗꯤ ꯅꯨꯄꯤꯗꯣ ꯑꯁ ꯅꯨꯄꯤ ꯐꯪꯗ꯭ꯔꯗꯤꯃ
ꯑꯏꯅꯦ ꯍꯧꯖꯤꯛ ꯀꯥꯟꯖꯤ ꯀꯧꯕ
ꯎꯝ
ꯅꯨꯄꯤ ꯅꯨꯄꯤ ꯍꯣꯏꯁꯨ ꯌꯥꯝ ꯁꯤꯡꯕ ꯅꯨꯄꯤ ꯉꯥꯛꯇꯅꯤ
ꯍꯣꯏ ꯅꯨꯄꯤ ꯄꯥꯡ ꯄꯥꯡ ꯂꯧꯕ ꯌꯥꯔꯣꯏꯗ
ꯎꯝ ꯑꯗꯨꯗꯤ
ꯌꯥꯝ ꯁꯤꯡꯉ
ꯎꯝꯝ
ꯃ ꯑꯗꯨ ꯅꯪꯗꯤ ꯍꯧꯖꯤꯛ ꯉꯁꯤ ꯑꯃꯨꯛ
ꯀꯩ ꯏꯟꯁꯥꯡ ꯆꯥꯅꯤ
ꯑꯁ ꯈꯪꯗꯔꯦꯗ ꯑꯗꯨꯗꯤ ꯃꯇꯝ ꯃꯇꯝ ꯌꯧꯔꯛ ꯇ꯭ꯔꯤꯅ ꯋꯥꯜ ꯀꯞꯇꯤ ꯌꯦꯡꯕ ꯅꯠꯇ꯭ꯔꯣ
ꯑ ꯋꯥꯜ ꯀꯞꯗꯨ ꯑꯗꯨꯝ ꯌꯦꯡꯉꯦ ꯍꯣꯏ ꯌꯦꯡꯉꯤ ꯅꯨꯡꯗꯥꯡꯒꯀꯣ
ꯑꯣ ꯀꯅꯥꯗ ꯁꯞꯄꯣꯔꯠ ꯇꯧꯕ꯭ꯔꯣ ꯃꯦꯁꯤꯗ ꯁꯞꯄꯣꯔꯠ ꯇꯧꯕ꯭ꯔꯣ ꯅꯪꯁꯨ
ꯑꯁ ꯑꯗꯨꯒꯨꯝꯕꯩ ꯃꯦꯁꯤꯗꯤ ꯁꯞꯄꯣꯔꯠ ꯇꯧꯗꯦꯗ ꯑꯩꯈꯣꯏꯗꯤ ꯇꯧꯕꯁꯤꯡꯗꯣ ꯂꯣꯏ ꯁꯤꯈ꯭ꯔꯦ ꯎꯄꯥꯏ ꯂꯩ ꯇ꯭ꯔꯦ ꯍꯧꯖꯤꯛꯇꯤ ꯑꯗꯨꯝ ꯂꯥꯛꯄ ꯂꯥꯛꯄ ꯑꯗꯨꯝ ꯌꯦꯡꯉꯦ
ꯑꯩꯈꯣꯏꯗꯤ ꯂꯩꯗ ꯑꯩꯗꯤ ꯃꯦꯁꯤ ꯑꯣꯏꯕꯅꯤꯅꯀꯣ
ꯎꯝ ꯐꯩꯅ ꯑꯗꯨꯗꯤ
ꯃꯦꯁꯤꯗ ꯁꯞꯄꯣꯔꯠ ꯇꯧꯒꯗꯕꯅꯤ ꯐꯨꯠꯕꯣꯜ ꯅꯣꯏ ꯌꯦꯡꯒꯦ ꯍꯥꯏꯔꯗꯤ ꯅꯣꯏꯗꯤ ꯅꯪꯗꯤ ꯄꯣꯇꯨꯒꯜ ꯑꯣꯏꯔꯝꯅꯤ ꯑꯗꯨꯗꯤ
ꯍꯥꯏꯁꯨ ꯑꯦ ꯕ꯭ꯔꯖꯤꯜꯅꯤ ꯕ꯭ꯔꯥꯖꯤꯜꯅꯦ ꯍꯟꯅ ꯁꯤꯈ꯭ꯔꯦ
ꯎꯝ ꯑꯣꯏꯗꯕꯗ ꯁꯄꯣꯠ ꯇꯧꯒꯅꯨ
ꯎꯝ ꯑꯣꯏꯗꯕ ꯉꯥꯛꯇ ꯀꯩ ꯀꯩꯇꯧꯔ ꯂꯩꯕ꯭ꯔꯣ ꯅꯪ ꯎꯝ ꯍꯣꯏ ꯍꯣꯏ
ꯑꯦ ꯀꯩꯁꯨ ꯇꯧꯗꯦꯗ ꯔꯣꯅꯥꯜꯗꯣꯗꯁꯨ ꯁꯞꯄꯣꯔꯠ ꯇꯧꯕ ꯃꯤ ꯌꯥꯝ ꯂꯩꯅꯦ
ꯍꯣꯏ ꯑꯗꯨ ꯌꯥꯝꯅꯤ
ꯑꯗꯨ ꯑꯩꯗꯤ ꯔꯣꯅꯥꯜꯗꯣꯗ ꯇꯜꯂꯦ ꯃꯥꯒꯤ ꯏꯒꯣꯗꯨ
ꯎꯝ ꯎꯝ ꯍꯣꯏ
ꯌꯦꯡꯅꯤꯡꯗꯦ
ꯎꯝ ꯑꯁ ꯍꯧꯖꯤꯛꯀꯥꯟꯗꯤ ꯑꯁ ꯁꯥꯃꯟꯕꯒꯤꯀꯣ ꯌꯨꯝꯗꯖꯨ ꯐꯝꯕ ꯌꯥꯗ꯭ꯔꯦ ꯌꯥꯗ꯭ꯔꯦ
ꯁꯥꯔꯝꯅꯤ ꯑꯩꯈꯣꯏꯗꯗꯤ ꯌꯥꯝ ꯏꯪꯉꯤꯗ ꯅꯣꯡ ꯑꯗꯨꯝ ꯆꯨꯕꯅꯤꯅꯀꯣ
ꯍꯣꯏ ꯑꯩꯈꯣꯏ ꯑꯩꯈꯣꯏꯔꯣꯝꯗꯁꯨ ꯑꯗꯨꯝ ꯍꯣꯏ ꯃꯔꯛ ꯃꯔꯛꯇꯤ ꯆꯨꯕꯅꯤ ꯉꯔꯥꯡ ꯉꯁꯥꯏ ꯑꯌꯨꯛꯇꯗꯤ ꯆꯨꯕꯅꯦꯕ ꯍꯧꯖꯤꯛꯇꯤ ꯂꯣꯏ ꯀꯪꯈ꯭ꯔꯦ ꯑꯃꯨꯛ
ꯑꯣ
ꯍꯥꯏꯕ ꯉꯝꯗꯦ ꯁꯤ ꯁꯤꯖꯦ
ꯎꯝ
ꯈꯪꯗꯦ ꯑꯥ ꯍꯝ ꯑꯗꯨ ꯑꯁ ꯍꯌꯦꯡꯗꯤ ꯀꯩꯗꯧꯅꯤ ꯂꯥꯏ ꯈꯨꯔꯨꯝꯕ ꯆꯠꯒꯦꯔꯥ
ꯍꯣꯏ ꯆꯠꯅꯤꯅꯦ
ꯎꯝ ꯆꯠꯀꯗꯧꯕꯅꯤ
ꯅꯨꯡꯉꯥꯏꯕꯅꯤꯅ ꯑꯩꯈꫭꯏꯗꯤ
ꯎꯝ ꯆꯨꯝꯕꯅꯦꯕ ꯑꯗꯣ ꯑꯁ ꯎꯝ ꯑꯗꯨ ꯈꯪꯗ‌ꯦꯍ‌ꯦ ꯖꯤ
ꯈꯥꯡꯉꯨ ꯀꯣ
ꯌꯥꯝ ꯈꯥꯡꯅ ꯂꯩꯕꯅꯦ ꯑꯩꯁꯨ ꯑꯩ ꯀꯩ ꯀꯥꯏ ꯑꯏꯒꯤ ꯅꯁꯨ ꯈꯪꯗꯦ
ꯑꯣ ꯂꯣꯏ ꯐꯦꯁ ꯑꯩꯈꯣꯏꯅꯤꯁꯦ ꯅꯣ ꯅꯣ ꯅꯣ ꯂ ꯂꯣꯏꯁꯦ
ꯅ‌ꫭꯛꯅꯤꯡꯕꯒꯤ ꯁꯨꯝ ꯅ‌ꫭꯛꯄ ꯅꯥꯎꯛꯄꯁꯨ ꯍꯤꯗꯥꯛꯅꯦ
ꯍꯣꯏ ꯅꯣꯛꯄꯁꯨ ꯍꯤꯗꯥꯥꯛꯅꯤ ꯌ‌ꯦ ꯑꯗꯨ ꯅꯣꯏꯔꯣꯝ ꯅꯣꯏ ꯅ‌ꫭꯏ ꯅꯣꯏꯔꯣꯝꯗ ꯄꯨꯡ ꯀꯌꯥ ꯇꯥꯔꯕꯣ
ꯑꯦ ꯑꯩꯈꯣꯏꯔꯣꯝꯗ ꯄꯨꯡ ꯉꯥꯎꯁ‌ꯦ
ꯎ ꯑꯍ‌ꯦ ꯑꯩꯈꯣꯏ ꯔꯣꯝꯗꯁꯦ ꯍꯧꯖꯤꯛꯁꯦ ꯄꯨꯡ ꯃꯉꯥ ꯇꯥꯒꯗꯧꯔ‌ꯦꯕ
ꯑꯣ ꯅꯣꯏ ꯑꯩꯈꯣꯏꯔꯣꯝꯗꯤ ꯄꯨꯡ ꯑꯃ ꯃꯈꯥꯏ ꯇꯥꯔꯦ
ꯑꯣ ꯑꯁ
ꯅꯣꯏꯗꯤ ꯅꯣꯏꯗꯤ ꯊꯣꯉꯥꯟꯂꯝꯅꯤ ꯑꯗꯨꯗꯤ
ꯍꯣꯏ
ꯑꯁ
ꯑꯣ ꯀꯞ
ꯌꯦꯡꯅꯤꯡꯉꯥꯏꯒꯤ ꯑꯃꯨꯛꯀ ꯆꯥꯔꯖꯤꯡ ꯇꯧꯈ꯭ꯔꯅꯤ
ꯑꯣ ꯅꯣꯏꯗꯤ ꯑꯗꯨꯝ ꯁ‌ꯦ
ꯎ
ꯑꯩ ꯑꯗꯨꯝ ꯌꯦꯡꯕ꯭ꯔꯣ ꯐꯣꯟꯗꯒꯤ
ꯑꯝ ꯌꯦꯡꯉꯦ
ꯑꯣ
ꯑꯗꯣ ꯉꯁꯤ ꯅꯨꯡꯗꯥꯡꯁꯨ ꯆꯥꯔꯖꯤꯡ ꯍꯥꯏꯕꯗꯤ ꯆꯥꯔꯖꯤꯡ ꯍꯥꯏꯕꯗꯤꯀꯣ ꯑꯩꯈꯣꯏꯒꯤ ꯃꯤꯠꯁꯦ
ꯑ‌ꫭꯏ ꯍ‌ꫭꯏ ꯍ‌ꫭꯏ
ꯆꯥꯔꯖꯤꯡ ꯇꯧꯗ꯭ꯔꯦ ꯑꯣ ꯑꯗꯨꯅꯤꯗ
ꯑꯍꯤꯡꯗꯁꯨ ꯇꯨꯝꯗ꯭ꯔꯗꯤ ꯎꯝ ꯍꯤꯡꯗ ꯇꯨꯝꯗꯃꯨꯛ
ꯎꯝ
ꯅꯨꯡꯊꯤꯟꯗ ꯃꯨꯛ ꯅꯨꯡꯗꯥꯡꯗ ꯃꯨꯛ ꯌꯦꯡꯉꯗꯤ ꯑꯁ ꯏꯁꯥ ꯁꯣꯟꯂꯛꯅꯤꯗ ꯑꯗꯨꯒꯤ
ꯅꯝ ꯅꯨꯡꯗꯥꯡꯗꯤ ꯀꯅꯥꯗ ꯁꯞꯄꯣꯔꯠ ꯇꯧꯅꯤ ꯅꯣꯔꯋꯦꯔꯣ ꯏꯪꯂꯦꯟꯔꯣ
ꯉꯁꯤꯔꯣ
ꯍ‌ꫭꯏ
ꯈꯪꯗ꯭ꯔꯦ ꯈꯪꯗ꯭ꯔꯦ ꯑꯩ ꯀꯅꯥꯕꯨ ꯁꯄꯣꯠ ꯇꯧꯗ‌ꫭꯏꯅ‌ꫭ ꯈꯪꯗꯦ
ꯅꯣꯔꯋꯦ ꯉꯝꯅꯦ ꯁꯄ‌ꫭꯠ ꯇꯧꯔꯣ
ꯌꯦꯡꯁꯦ ꯍꯣꯏ ꯇꯧꯔꯅꯤꯅ ꯑꯗꯨ ꯎꯝ ꯅꯪ ꯍꯥꯏꯕꯥꯎ ꯑꯗꯨꯝ ꯇꯧꯈ꯭ꯔꯒꯦ ꯑꯗꯨꯗꯤ
ꯑꯣ ꯁꯣꯏꯗꯕꯤꯗ ꯉꯝꯅꯦ ꯌꯦꯡꯉꯣ ꯒ꯭ꯔꯨꯞꯇ ꯑꯁ ꯒ꯭ꯔꯨꯞꯇ ꯑꯩꯅ ꯍꯥꯏꯕꯗꯨ ꯆꯨꯝꯃꯤꯠꯀꯣ ꯍꯥꯏꯅ ꯅꯪꯁꯨ ꯑꯃꯨꯛꯀ ꯊꯥꯔꯛꯑꯣꯀꯣ ꯒ꯭ꯔꯨꯞꯇ ꯉꯃ꯭ꯔꯗꯤ
ꯍꯣꯏ ꯉꯝꯃꯗꯤ ꯑꯁ ꯊꯧꯔꯛꯄꯤꯅꯤꯗ ꯑꯗꯨꯗꯤ
ꯎꯝ꯫ ꯍꯣꯏꯣꯏ ꯑꯩꯒꯤ ꯑꯩꯒꯤ ꯅꯝꯕꯔꯁꯦ ꯃꯦꯟꯁꯟ ꯇꯧꯔꯑꯣꯀꯣ꯫
ꯍꯣꯏ ꯍꯣꯏ ꯅꯝꯕꯔ ꯃꯦꯟꯁꯟ ꯇꯧꯔ ꯐꯖꯅ ꯑꯣ ꯇꯧꯕꯤꯅꯤ ꯇꯧꯕꯤꯅꯤ ꯎꯝ ꯅꯪꯅ ꯍꯥꯏꯕꯤꯕꯒꯦ ꯉꯝꯕꯅꯤ ꯍꯥꯏꯅ ꯑꯣ
ꯍꯣꯏ ꯍꯣꯏ ꯍꯣꯏ ꯑꯗꯣ ꯃꯥꯒꯤ ꯎꯝ ꯃꯥꯒꯤ ꯄ꯭ꯔꯤꯗꯤꯛꯁꯟꯁꯦ ꯌꯥꯝ ꯆꯨꯝꯃꯤ ꯍꯥꯏꯅꯀꯣ꯫
ꯎꯝ ꯃꯥ ꯍꯥꯏꯕꯁꯦ ꯌꯥꯝ ꯆꯨꯝꯃꯦ ꯍꯥꯏꯅꯀꯣ ꯐꯖꯅ ꯊꯥꯕꯤꯅꯤ ꯐꯖꯅ
ꯎꯝ ꯎꯝ ꯑꯗꯨꯒ ꯅꯦꯛꯁ ꯅꯦꯛꯁ ꯃꯣꯔꯅꯤꯡꯗ ꯑꯥꯔꯖꯦꯟꯇꯤꯅꯥꯒ꯫ ꯁ꯭ꯋꯤꯖꯔꯂꯦꯟ ꯁꯟꯅꯕꯁꯨ ꯑꯗꯨꯁꯨ ꯑꯥꯔꯖꯦꯟꯇꯤꯅꯥꯗ ꯁꯞꯄꯣꯔꯠ ꯇꯧꯔꯣ꯫ ꯇꯥꯕ꯭ꯔꯣ꯫ ꯍꯜꯂꯣ꯫ ꯍꯜꯂꯣ꯫
ꯑꯣ ꯇꯥꯏ ꯇꯥꯏ ꯍꯣꯏ꯫
ꯎꯝ ꯁꯟꯗꯦ ꯃꯣꯔꯅꯤꯡ ꯁꯤꯛꯁ ꯊꯥꯔꯇꯤꯗ ꯑꯔꯖꯦꯟꯇꯤꯅꯥ ꯁ꯭ꯋꯤꯖꯔꯂꯦꯟ ꯃꯦꯠꯆ ꯑꯃ ꯂꯩꯅ꯫
ꯍꯣꯏ ꯂꯩ ꯂꯣꯏ
ꯑꯗꯨꯁꯨ ꯑꯔꯖꯦꯟꯇꯤꯅꯥꯗ ꯁꯄꯣꯔꯠ ꯇꯧꯔꯣ꯫
ꯍꯣꯏ ꯇꯧꯔꯒꯦ ꯑꯁ ꯅꯪ ꯍꯥꯏꯕꯗꯣ ꯑꯗꯨꯝ ꯇꯧꯔꯅꯤ ꯍꯧꯖꯤꯛꯀꯤ ꯑꯁ ꯇꯧꯕꯤꯌꯦ ꯑꯗꯨꯒ ꯀꯅꯥ ꯀꯅꯥꯕꯨ ꯁꯄꯣꯔꯠ ꯇꯧꯕꯤꯔꯝꯃꯨ ꯇꯥꯕ꯭ꯔꯣ꯫ ꯑꯩꯏꯁꯦ꯫ ꯐꯠꯇꯕ ꯃꯂꯥꯏꯅ ꯀꯣꯛꯁꯦ